ꯇꯥꯕ꯭ꯔꯣ?
ꯎꯝ ꯇꯥꯌꯦ꯫
ꯎꯝ ꯅꯪꯒꯤ ꯀꯩꯅꯣꯒꯤ ꯕꯤ ꯑꯦꯗ ꯀꯤꯗꯣ ꯀꯔꯝ ꯀꯟ ꯇꯥꯒ꯭ꯔꯒꯦ?
ꯑꯩꯒꯤ ꯕꯦꯠꯀꯤꯁꯦ ꯀꯩꯅꯣꯗ ꯗꯦꯠ ꯑꯥꯏꯠꯇꯒꯤ ꯑꯦꯛꯖꯥꯝꯅꯦ ꯍꯥꯏ, ꯑꯩꯖꯦ ꯑꯦꯃꯤꯠꯀꯠꯇꯣ ꯑꯝꯇ ꯊꯤꯖꯟꯒꯦ ꯎꯄꯨꯗ ꯊꯝꯒ꯭ꯔꯒ ꯃꯥꯡ ꯇꯣꯛꯑꯅꯤ
ꯃꯣꯏ ꯑꯃꯤꯠ ꯀꯠꯁꯦ ꯑꯗꯨꯝ ꯈꯨꯗꯛꯇ ꯄꯤꯔꯛꯄ꯭ꯔꯣ?
ꯑꯩ ꯅꯍꯥꯟ ꯆꯠꯂꯨꯕꯗ ꯃꯣꯏ ꯐꯣꯝꯗꯣ ꯑꯗꯨ ꯃꯦꯟꯕꯗꯨꯗ ꯑꯗꯨꯝ ꯌꯥꯎꯋꯦꯕꯀꯣ ꯌꯥꯎꯕꯗꯨꯗꯥ ꯐꯣꯇꯣ ꯇꯧꯔ ꯃꯣꯏꯅ ꯄꯤꯔꯛꯄꯅ ꯑꯗꯨꯝ ꯑꯣꯏꯗꯣꯏꯔ ꯃꯥꯜꯂꯦ꯫ ꯑꯗꯨꯅ ꯑꯣꯏꯅꯤ ꯍꯥꯏ꯫ꯎꯝ ꯀꯩꯅꯣ ꯈꯪꯗꯦ ꯈꯪꯗꯦ ꯑꯩ ꯀꯃꯥꯏ ꯇꯧꯗꯣꯏꯅꯣ ꯈꯪꯗꯦ ꯕꯤꯠ ꯀꯔꯤ ꯀꯔꯤ ꯀꯣꯏꯁꯟ ꯍꯪꯗꯣꯏꯅꯦꯁꯨ ꯈꯪꯗꯦ꯫
ꯀꯔꯤ ꯀꯔꯤ ꯀꯣꯌꯁꯟ ꯍꯪꯕꯥꯕꯨ ꯎꯝ
ꯅꯣꯏ ꯇꯧꯔꯛꯄ ꯃꯥꯇꯝꯗ ꯀꯃꯥꯏ ꯇꯧꯒꯦ?
ꯀ꯭ꯂꯥꯁ ꯏꯂꯚꯦꯟ ꯇ꯭ꯨꯋꯦꯜꯞ ꯇꯩ ꯍꯪꯉꯦꯕ ꯑꯍꯥꯟꯕ ꯎꯝ꯫
ꯅ ꯃꯣꯏꯅ ꯄ꯭ꯔꯥꯏꯚꯦꯠꯅꯤꯗꯅ
ꯎꯝ꯫
ꯅꯣꯏꯅ ꯅꯣꯏ ꯇꯝꯕꯤꯕꯅ ꯒꯣꯔꯃꯦꯟꯒꯤꯅꯤꯗꯅ ꯀꯣꯏꯁꯟꯒꯤꯅꯤ ꯀꯣꯏꯁꯟ ꯇꯥꯏꯄ ꯀꯣꯏꯁꯟ ꯈꯨꯍꯪ ꯀꯣꯏꯁꯟꯗꯣ ꯃꯥꯔ ꯃꯥꯔꯛꯇꯤ ꯆꯥꯝꯃ ꯑꯣꯏꯗꯔꯈꯪꯗꯦ ꯃꯣꯏ ꯗꯦꯁꯀ꯭ꯔꯤꯞꯁꯟ ꯃꯣꯏ ꯇꯣꯉꯥꯟꯅ ꯑꯩꯈꯣꯏꯒꯤ ꯏꯕꯒꯤ ꯆꯦꯛꯁꯟ ꯑꯃ ꯌꯥꯎꯋꯦ꯫ ꯍꯥꯏꯌꯦꯀꯣ ꯂꯛꯁꯃꯤ ꯕꯥꯏꯗ ꯅꯍꯥꯟ ꯍꯥꯏꯐꯦꯠ ꯍꯪꯉꯛꯄꯗ ꯑꯥ ꯍꯥꯏꯕꯗꯤ ꯅꯪꯅ ꯅ ꯄꯣꯂꯤꯇꯤꯀꯦꯜ ꯁꯥꯏꯟꯁ ꯂꯧꯔꯤꯒꯤ ꯃꯔꯝ ꯀꯔꯤꯒꯤꯅꯣ? ꯀꯩ ꯑꯗꯩꯗꯤ ꯑꯣꯖꯥ ꯑꯣꯏꯔꯒꯅ ꯑꯣꯖꯥ ꯑꯃꯅ ꯀꯩꯗꯧꯕ ꯀꯩ ꯇꯧꯕꯅꯤ ꯈꯣꯠꯀꯅꯤ ꯑꯣꯖꯥ ꯑꯃꯥ ꯑꯣꯏꯇꯥꯗꯤ ꯈꯪ ꯁꯨꯝ ꯀꯣꯏꯁꯟ ꯂꯩꯗꯅ ꯑꯗꯨꯃꯥꯏꯅ ꯈꯔ ꯍꯪꯉꯒ ꯏꯁꯥꯒꯤ ꯑꯥꯎꯟ ꯅꯣꯂꯦꯖ ꯀꯩꯅ ꯈꯔ ꯏꯕ ꯈꯣꯠꯄ ꯌꯥꯎꯋꯦ ꯑꯗꯨꯃꯥꯏꯅꯗꯤ ꯍꯥꯏꯐꯦꯠ ꯍꯥꯏꯔꯛꯑꯦ ꯂꯛꯁꯃꯤ ꯑꯗꯨꯃꯥꯏꯅ ꯍꯥꯏꯒꯦ ꯑꯗꯣ ꯁꯤ ꯍꯁꯤꯗ ꯦꯁꯇ ꯌꯥꯎꯔꯛꯄꯩꯁꯨ ꯌꯥꯎꯔꯛꯇꯕꯁꯨ ꯌꯥꯏ ꯍꯥꯏꯗꯤ ꯍꯥꯏꯌꯦꯕꯀꯣ꯫ ꯍꯥꯏꯕꯗꯤ ꯉꯝꯗꯦꯅ ꯃꯣꯏ ꯑꯗꯨꯃꯥꯏꯅ ꯍꯥꯏꯗꯤ ꯑꯩꯅ ꯂꯧꯕ ꯁꯕꯖꯦꯛꯇꯣ ꯑꯗꯨꯒꯤ ꯃꯇꯥꯡꯗ ꯈꯔ ꯏꯅꯤ ꯍꯥꯏꯔꯦ꯫ ꯍꯥꯏꯕ꯫
ꯈꯪꯗꯦ ꯍꯌꯦꯡ ꯊꯥꯔꯒ ꯑꯦꯝ ꯁꯤꯒꯤ ꯑꯦꯝ ꯁꯤ ꯀꯌ꯭ꯨ ꯉꯥꯛꯇꯅꯦ꯫ ꯍꯥꯏꯌꯦ ꯃꯜꯇꯤꯄꯜ ꯆꯣꯏꯁꯇ꯫
ꯄꯣꯔꯁꯟ ꯃꯦꯠꯁꯀꯤ ꯄꯣꯔꯁꯟ ꯑꯗꯒꯤ ꯖꯤ ꯀꯦ ꯫ ꯎꯝꯗꯤ ꯈꯗꯤ ꯌꯥꯎ ꯃꯥꯜꯂꯦ꯫
ꯎꯝ ꯑꯩꯈꯣꯏ ꯇꯧꯕ ꯀꯥꯟꯗ ꯑꯥ ꯍꯥꯏꯔꯣ꯫
ꯀꯅꯣꯗꯤ ꯀꯣꯂꯦꯖꯀꯤ ꯇꯝꯃ ꯀꯣꯂꯦꯖꯀꯤꯗꯤ ꯑꯣꯖꯥꯇꯤꯅ ꯃꯣꯏꯒꯤ ꯀꯣꯂꯦꯖꯀꯤ ꯇꯧꯕꯗ ꯃꯥꯗꯤ ꯕꯦꯛ ꯅꯨꯡ ꯑꯝꯇ ꯌꯥꯎꯗꯦꯗꯅ ꯗꯥꯏꯔꯦꯛ ꯖꯤ ꯖꯤ ꯑꯥꯔ ꯑꯦꯐ ꯊꯥꯔꯒ ꯃꯥ ꯑꯗꯨꯝ ꯖꯤꯄꯤꯒꯤ ꯅꯨꯡ ꯀꯣꯂꯦꯖ ꯑꯣꯏꯔꯤꯅꯦꯕ꯫
ꯑꯥ꯫
ꯑꯇꯩ ꯀꯩ ꯃꯊꯧ ꯇꯥꯗꯦ ꯃꯥ ꯑꯇꯣꯞꯄ ꯍꯥꯏꯌꯔ ꯁꯦꯀꯦꯟꯗꯔꯤ ꯀꯩꯒꯤ ꯑꯩꯈꯣꯏꯌꯔ ꯁꯦꯀꯦꯟꯗꯔꯤꯒꯤ ꯀꯩꯒꯤ ꯅꯠꯇ꯭ꯔꯒꯅ ꯍꯥꯏ ꯁ꯭ꯀꯨꯜꯒꯤ ꯇꯧꯒꯦ ꯍꯥꯏ ꯇꯥꯔꯒꯗꯤ
ꯃꯣꯏꯗꯤ ꯌꯥꯗ꯭ꯔꯦ꯫
ꯇꯥꯝꯅꯦꯕ ꯑꯗꯨꯗꯤ ꯅꯥꯠꯇꯔꯥ?
ꯎꯝ꯫
ꯂꯣꯏꯒꯤꯠꯔꯗꯤ
ꯎꯝ꯫
ꯑꯗꯨꯗ ꯅꯪꯒꯤꯗꯤ ꯑꯦꯛꯁꯇ꯭ꯔꯥ ꯑꯗꯨꯝ ꯑꯣꯏꯗꯣꯏꯅꯦꯕ꯫
ꯍꯣꯏ꯫
ꯅꯪ ꯅꯥ ꯕꯦꯠ ꯇꯧ
ꯎꯝ ꯑꯦꯁꯇ꯭ꯔꯥ ꯍꯣꯏ ꯒ꯭ꯔꯦꯖꯨꯌꯦꯠ ꯇꯤꯆꯔ ꯀꯧꯔꯛꯄ ꯀꯥꯟꯗ꯫
ꯑꯥ ꯑꯗꯣ ꯇꯧꯁꯟꯒꯦ ꯍꯥꯏꯔꯒꯁꯨ ꯌꯥꯔꯦꯕ꯫
ꯎꯝ꯫
ꯑꯗꯨꯒꯤ ꯀꯥꯟꯅꯕꯗꯨꯣ ꯅꯠꯇ꯭ꯔꯥ ꯔꯕꯤꯅꯥꯁꯨ ꯇꯧꯗꯦ ꯅꯠꯇ꯭ꯔꯥ꯫
ꯇꯧꯗꯦ꯫
ꯑꯗꯨ ꯃꯣꯏ ꯔꯤꯒꯨꯂꯔ ꯌꯥꯝ ꯀꯟꯅ ꯔꯤꯒꯨꯂꯔ ꯑꯣꯏꯅ ꯀ꯭ꯂꯥꯁ ꯑꯣꯏꯅ ꯇꯧꯋꯦꯁꯨ ꯍꯥꯏꯅꯦ ꯐꯖꯅ ꯆꯥꯡ ꯅꯥꯏꯅ ꯀꯥꯏ ꯍꯥꯏꯌꯦꯕ ꯃꯣꯏ ꯏꯇꯥꯒꯤꯁꯦ ꯎꯝ ꯆꯥꯡ ꯀꯩꯅꯣꯒꯤ ꯃꯅꯥꯎꯅꯨꯄꯤꯗꯣ ꯇꯝꯃꯦ ꯍꯥꯏꯕꯗꯨꯗ ꯍꯥꯏꯔꯛꯄꯅꯤ ꯍꯥꯏꯌꯦ
ꯃꯥꯏ ꯃꯅꯥꯎꯄꯤ
ꯑꯗꯣ ꯃꯥꯒꯤ ꯅꯣꯂꯦꯖꯇꯤ ꯑꯗꯨꯝ ꯀꯥꯟꯅꯕꯗꯤ ꯑꯗꯨꯝ ꯐꯪꯉꯦ ꯅꯪ ꯇꯝꯃꯛꯄ ꯀꯥꯟꯗꯅꯦ ꯍꯥꯏꯗꯤ ꯅꯣꯏꯅ ꯑꯩꯅꯅꯦ ꯑꯩꯅ ꯁꯨꯝ ꯈꯪꯅꯤꯡꯕꯗꯤ ꯂꯩꯌꯦꯕ ꯑꯥꯥ ꯍꯥꯏꯗꯤ ꯑꯣꯖꯥꯁꯤꯡ ꯅꯪ ꯅꯣꯏꯒꯤ ꯂꯧꯖꯔꯤꯕ ꯁꯕꯖꯦꯛꯁꯦ ꯁꯝꯅ ꯍꯥꯏ ꯅꯪ ꯃꯅꯤꯄꯨꯔꯤ ꯂꯧꯋꯤꯗꯅ ꯃꯅꯤꯄꯨꯔꯤ ꯂꯧꯕꯁꯦ ꯑꯥ ꯃꯅꯤꯄꯨꯔꯒꯤ ꯇꯣꯉꯥꯟꯅꯅ ꯑꯩꯈꯣꯏꯒꯤ ꯀ꯭ꯂꯥꯁ ꯑꯃ ꯑꯣꯏꯅ ꯅꯪꯅ ꯒ꯭ꯔꯨꯞ ꯑꯃ ꯆꯠꯂꯒ ꯈꯥꯏꯗꯣꯛꯏ ꯍꯥꯏꯗꯔ꯭ ꯍꯥꯏꯗꯤ ꯁꯥꯇ꯭ꯔꯁꯦ ꯃꯤ ꯆꯥꯝꯃꯅꯤ ꯂꯧꯗꯣꯏꯁꯦ ꯃꯤ ꯆꯥꯝꯃ ꯂꯧꯕꯁꯤꯗ ꯃꯤ ꯆꯥꯝꯃ ꯍꯥꯏꯕꯁꯤꯗ ꯁꯕꯖꯦꯛ ꯃꯌꯥꯝꯒꯤ ꯁꯥꯇ꯭ꯔ ꯃꯌꯥꯝ ꯌꯥꯎꯔꯛꯇꯣꯏꯅꯦꯕ ꯕꯤ ꯑꯦꯠꯁꯤꯅ ꯇ꯭ꯔꯦꯅꯤꯡꯒꯤ ꯑꯣꯏꯅ ꯂꯥꯛ ꯂꯥꯛꯆꯕꯅꯤꯗꯅ ꯑꯗ ꯁꯞꯖꯦꯛ ꯃꯌꯥꯝꯒꯤ ꯁꯥꯇ꯭ꯔ ꯑꯩꯒꯤ ꯁꯞꯖꯦꯛ ꯃꯥꯟꯅꯕꯁꯨ ꯌꯥꯎꯗꯣꯏꯅꯤ ꯑꯃꯒꯤ ꯁꯕꯖꯦꯛ ꯌꯥꯝꯌꯥꯝꯗꯣꯏ ꯀ꯭ꯂꯥꯁ ꯑꯝꯗꯗꯤ ꯔꯨꯝ ꯁꯥꯇ꯭ꯔꯗꯣ ꯆꯥꯝꯃꯃꯨꯛ ꯐꯝꯕ ꯌꯥꯏ ꯅꯠꯇ꯭ꯔꯒꯅ ꯁꯦꯛꯁꯟ ꯑꯅꯤ ꯈꯥꯏꯗꯣꯛꯔꯛꯄꯗꯤ ꯌꯥꯏꯗꯅ ꯌꯥꯝꯃꯒꯗꯤ ꯑꯗꯨ ꯄꯨꯂꯞ ꯑꯣꯏꯅ ꯇꯥꯛꯄꯒꯤ ꯖꯦꯅꯔꯦꯜꯒꯤ ꯑꯣꯏꯕ ꯑꯥ ꯕꯤ ꯑꯦꯠꯀꯤ ꯇ꯭ꯔꯦꯅꯤꯡꯒꯤ ꯑꯣꯏꯅ ꯇꯣꯉꯥꯟꯅ ꯑꯥ ꯖꯦꯅꯔꯦꯜ ꯑꯣꯏꯅ ꯇꯥꯛꯄꯒꯤ ꯑꯃ ꯇꯣꯉꯥꯟꯅ ꯂꯩꯔꯝꯅꯤ ꯑꯗꯨꯒ ꯁꯞꯖꯦꯛ ꯋꯥꯏꯁ ꯑꯣꯏꯅ ꯑꯩꯅ ꯂꯧꯔꯤꯕ ꯁꯞꯖꯦꯛꯇꯨꯒꯤ ꯑꯣꯏꯅ ꯇꯥꯛꯄ ꯑꯣꯖꯥ ꯑꯗꯨꯝꯕ ꯇꯣꯉꯥꯟꯅ ꯀ꯭ꯂꯥꯁ ꯂꯧꯕ꯭ꯔꯕ
ꯂꯧꯏ
ꯑꯗꯨꯅ ꯑꯩꯈꯣꯏꯒꯤ ꯅꯪꯅ ꯍꯥꯏꯕ ꯄꯨꯟꯁꯤꯂ ꯄꯨꯟꯁꯤꯜꯂꯒ ꯇꯧꯋꯦ ꯍꯥꯏꯕꯗꯣ
ꯃꯣꯏꯅꯅꯦ ꯑ ꯇꯤꯝ ꯑꯍꯨꯝ ꯈꯥꯏꯗꯣꯔꯛꯀꯅꯦꯕ ꯁꯣꯁꯦꯜ ꯁꯥꯏꯟꯁ ꯁꯥꯏꯟꯁ ꯑꯗꯨꯒ ꯀꯩꯅꯣꯅ ꯑꯝ
ꯉꯥꯏꯈꯣꯕ ꯑꯗꯨ ꯍꯣꯏꯕ ꯑꯥ ꯑꯗꯨꯏꯁꯨ ꯁꯥꯏꯁ ꯀꯩꯅꯣꯖꯤꯗꯅꯦ ꯑꯦꯃꯦ ꯇꯝꯕ ꯑꯦꯝ ꯑꯦ ꯗ ꯑꯦꯃ ꯑꯦ ꯂꯣꯏꯔꯕ ꯁꯥꯇꯔ꯭ ꯑꯗꯨꯒ ꯒꯔ꯭ꯦꯖꯨꯋꯦꯁꯟ ꯂꯣꯏꯔꯛꯄ ꯁꯥꯇ꯭ꯔꯥ
ꯑꯗꯨꯗꯤ ꯑꯗꯨꯗꯤ ꯂꯩꯇꯦ ꯑꯗꯨꯗꯤ ꯂꯩꯇꯦ ꯁꯕꯖꯦꯛꯇ ꯗꯨꯝ ꯆꯠꯈ꯭ꯔꯅꯤ ꯑꯦꯝ ꯑꯦꯗ ꯃꯥꯁꯦ ꯃꯅꯤꯄꯨꯔꯤ ꯂꯧꯔꯦ ꯑꯗꯨ ꯒꯔ꯭ꯦꯖꯨꯋꯦꯁꯟꯗ ꯁꯥꯏꯟꯁ ꯂꯧꯔꯛꯑꯦ ꯑꯃꯅ ꯒꯔ꯭ꯦꯖꯨꯋꯦꯁꯟꯗ ꯊꯥꯖꯜꯂꯛꯑꯦ ꯑꯃꯅ ꯃꯅꯤꯄꯨꯔꯤꯗ ꯑꯦꯝ ꯑꯦꯒꯤꯗ ꯊꯥꯖꯜꯂꯛꯑꯦꯅ ꯈꯜꯂꯁꯦꯕ ꯑꯥꯔꯠꯁꯇ ꯑꯗ ꯃꯥꯒꯤ ꯁꯞꯖꯦꯛ ꯊꯥꯖꯤꯜꯂꯤꯕ ꯑꯥꯔꯠꯁ ꯁꯥꯏꯟꯁꯇꯣ ꯑꯗꯨꯗꯣ ꯑꯗꯨꯝ ꯆꯠꯈ꯭ꯔꯅꯦꯕ ꯃꯥꯅ ꯑꯦꯝ ꯑꯦꯅꯤ ꯃꯥꯅ ꯒ꯭ꯔꯦꯖꯨꯁꯟ ꯅꯤ ꯍꯥꯏꯕꯒꯤ ꯀꯩꯅꯣ ꯂꯩꯇꯦꯕ ꯁꯤꯗ
ꯑꯣ ꯑꯗꯨꯗꯤ ꯍꯌꯦꯡ ꯑꯩꯅ ꯑꯩꯅ ꯑꯦꯝ ꯑꯦ ꯑꯣꯏꯔꯒꯁꯨ ꯑꯩꯅ ꯑꯥꯔꯠꯁ ꯍꯥꯏꯅ ꯂꯩꯗꯣꯏꯅꯦꯕ ꯑꯗꯨꯗꯤ ꯒ꯭ꯔꯦꯖꯨꯑꯦꯁꯟꯒꯤ ꯁꯥꯇ꯭ꯔ ꯁꯥꯇ꯭ꯔ ꯑꯃꯅ ꯑꯥꯔꯠꯁ ꯂꯧꯕ ꯁꯥꯇ꯭ꯔ ꯑꯃꯒ ꯑꯩꯒ ꯄꯨꯟ
ꯆꯞ ꯆꯞ ꯃꯥꯟꯅꯩ ꯄꯨꯟꯗꯨꯏꯅꯦ
ꯑꯩꯒꯤ ꯇꯣꯉꯥꯟꯅ ꯄꯣꯜ ꯁꯥꯏꯟꯁꯀꯤ ꯑꯣꯖꯥꯅꯤꯅꯦ ꯍꯥꯏꯔꯒ ꯄꯣꯜ ꯁꯥꯏꯟꯁ ꯈꯛꯇꯪ ꯑꯩꯈꯣꯏ ꯑꯅꯤꯈꯛ ꯌꯥꯎꯔꯝꯕꯗꯣ ꯑꯅꯤꯗꯪ ꯇꯥꯛꯇꯧ ꯅꯠꯇꯦꯕ
ꯑꯗꯨ ꯄꯣꯜ ꯁꯥꯏꯟꯁꯇꯅꯅꯦ ꯑ ꯇꯧꯔꯛꯑꯣꯏꯕꯀꯣ ꯑꯩꯅ ꯍꯥꯏꯁꯦ ꯁꯣꯁꯦꯜ ꯁꯥꯏꯟꯁ ꯍꯥꯏꯕꯁꯤꯗꯅꯦ ꯃꯣꯏ ꯁꯕꯖꯦꯛ ꯈꯔ ꯄꯤꯔꯤꯕ ꯃꯦꯠꯁ ꯑꯗꯨ ꯑꯗꯥ ꯈꯔ ꯈꯔ ꯄꯤꯔꯤꯕ ꯑꯗꯨ ꯂꯧꯕꯈꯩꯁꯤꯃ ꯇꯤꯝ ꯑꯃ ꯁꯥꯒ ꯅꯦꯕ ꯑꯗꯨꯒ ꯑꯩꯈꯣꯏꯒꯤ ꯀꯩꯅꯣ ꯂꯧꯕ ꯀꯥꯟꯅ
ꯑꯩꯈꯣꯏꯒꯤꯗꯤ ꯑ ꯑꯦꯝꯑꯦꯗ ꯑꯥꯔꯠꯁ ꯍꯥꯏꯅ ꯂꯥꯛ ꯇꯥꯕ꯭ꯔꯕ
ꯑꯦꯝꯃꯦꯗ ꯑꯥꯔꯠꯁ ꯑꯅ ꯂꯥꯛꯄ ꯍꯥꯏꯗꯤ ꯀꯩꯅꯣ
ꯅꯠꯇ‌ꯦ ꯑꯩꯗꯤ ꯑꯦꯃꯦ ꯁ‌ꯦ ꯑꯥꯔꯠꯁ ꯅꯤꯅ ꯂꯧꯔꯤꯁꯦ ꯑꯗꯨ ꯑꯥꯔꯠꯁ ꯍꯥꯏꯅ ꯆꯠꯇꯣꯏꯔꯕ
ꯍꯣꯏ ꯁꯣꯁꯦꯜ ꯁꯥꯏꯟꯁꯅ ꯆꯠꯇꯣꯏꯅꯦ ꯍꯥꯏꯕ ꯁꯣꯁꯦꯜ ꯁꯥꯏꯟꯁꯅ ꯁꯣꯁꯦꯜ ꯁꯥꯏꯟꯁ ꯁꯤꯗ ꯌꯥꯎꯋꯤꯁ‌ꯦ ꯑꯥ ꯀꯩꯅꯣ ꯅꯠꯇ꯭ꯔꯣ ꯖꯣꯒꯔꯥꯐ ꯐꯤ ꯍꯤꯁꯇ꯭ꯔꯤ ꯀꯔꯤ ꯀꯔꯥ ꯂꯥꯛꯇ꯭ꯔꯣ ꯑ ꯑꯗꯣꯝ ꯅꯥꯀꯟ ꯆꯠꯈ꯭ꯔꯅꯤꯕ ꯁꯣꯁꯦꯜ ꯁꯥꯏꯟꯁ ꯂꯥꯛꯀꯅꯦꯕ ꯑꯗꯣ ꯑꯈꯣꯏꯒꯤꯁꯤꯅ ꯏꯪꯂꯤꯁꯀ ꯄꯨꯜꯂꯦꯕ ꯏꯪꯂꯤꯁ ꯃꯅꯤꯄꯨꯔꯤ ꯍꯥꯏꯗꯤ ꯁꯕꯖꯦꯛꯁꯦ
ꯎꯝ꯫
ꯑꯗꯨꯒ ꯄꯦꯗꯥꯒꯣꯖꯤ ꯈꯥꯏꯗꯣꯛꯄꯁꯨ ꯏꯪꯂꯤꯁ ꯃꯅꯤꯄꯨꯔꯤ ꯑꯩꯈꯣꯏ ꯄꯨꯟꯅ ꯇꯧꯋꯦꯕ꯫
ꯑꯗꯨ ꯅꯣꯏ ꯏꯪꯂꯤꯁ ꯃꯅꯤꯄꯨꯔꯤ ꯄ‌ꯦꯗꯥꯒ‌ꯣꯖꯤ ꯑꯣꯖꯥ ꯇꯥꯛꯂꯛꯄ ꯃꯇꯝꯗꯗꯤ
ꯑ ꯇꯣꯉꯥꯟꯅ ꯑꯣꯖꯥ ꯑꯃ ꯑꯣꯖꯥ ꯑꯃ ꯑꯣꯖꯥ ꯑꯃꯅ ꯇꯥꯛꯑꯦ ꯃꯅꯤꯄꯨꯔꯤꯒꯤꯅ ꯃꯅꯤꯄꯨꯔꯤ ꯑꯗꯨꯒ ꯁꯕꯖꯦꯛ ꯁꯦ ꯏꯪꯂꯤꯁ ꯃꯅꯤꯄꯨꯔꯤ ꯄꯨꯟꯅ ꯇꯥꯛꯀꯗꯕ ꯑꯃ ꯌꯥꯎꯔꯛꯀꯅꯤ ꯀꯣ ꯑꯗ ꯃꯅꯤꯄꯨꯔꯤ ꯑꯦꯛꯁꯦꯞ ꯃꯅꯤꯄꯨꯔꯤꯈꯛ ꯇꯥꯛꯀꯗꯕ ꯌꯥꯎꯔꯛꯀꯅꯤ ꯏꯪꯂꯤꯁ ꯈꯛ ꯇꯥꯛꯀꯗꯕ ꯌꯥꯎꯔꯛꯀꯅꯤ
ꯑꯦꯛꯁꯦꯞ ꯀꯩ ꯇꯥꯛꯄꯅꯣꯕ ꯌꯥꯎꯔꯛꯀꯗꯣꯏꯁꯦ ꯑꯩꯅ ꯄꯣꯜ ꯁꯥꯏꯁꯅ ꯂꯥꯛꯑꯕꯅꯤꯅ?
ꯑꯗꯨ ꯅꯪꯒꯤ ꯁꯞꯖꯦꯛꯇꯨꯏ ꯃꯇꯨꯡ ꯏꯟꯅ ꯌꯥꯎꯔꯝ ꯇꯥꯔꯦꯗꯅ꯫ ꯑꯗꯨꯒꯤꯗꯤ ꯑꯗꯨꯝ ꯈꯥꯏꯗꯣꯔꯛꯀꯅꯦꯕ ꯃꯣꯏꯅ ꯍꯥꯏꯗꯤ ꯀꯥ ꯍꯦꯟꯅ ꯁꯕꯖꯦꯛ ꯌꯥꯎꯋꯦ ꯍꯥꯏꯁꯤ ꯀꯩꯅꯣꯅꯤꯗ ꯑꯝ ꯂꯥꯏꯔꯤꯛ ꯑꯣꯏꯅ ꯍꯦꯛꯇ ꯁꯞꯖꯦꯛ ꯅꯪꯒꯤ ꯁꯞꯖꯦꯛꯇꯨꯃꯛ ꯄꯨꯔꯥ ꯍꯣꯜ ꯇꯝꯒꯗꯕ ꯅꯠꯇꯦꯕ
ꯎꯝ ꯎꯝ ꯎꯝ꯫ ꯃꯔꯨ ꯑꯣꯏꯗꯤ ꯅꯣꯏꯒꯤ ꯕꯦꯠꯀꯤꯗ ꯑꯣꯖꯥꯒꯤ ꯇ꯭ꯔ‌ꯦꯅꯤꯡ
ꯅꯤꯌ‌ꯣꯝꯗ‌ꯣ ꯑ ꯅꯤꯌ‌ꯣꯝꯗꯣ ꯅꯪꯒꯤ ꯁꯕꯖꯦꯛ ꯇꯨꯗ ꯑꯣꯏꯍꯟꯕ ꯅꯤꯌꯣꯝꯗꯨꯗꯤ ꯆꯞ ꯃꯥꯟꯅꯕ ꯑꯗꯨꯕꯨ ꯑꯦꯄ꯭ꯂꯥꯏꯁꯤ ꯅꯪꯒꯤ ꯁꯕꯖꯦꯛꯇ ꯇꯧꯍꯟꯕꯩ ꯋꯥꯅꯤ ꯃꯤ ꯏꯁꯝ ꯁꯝꯅ ꯍꯥꯏꯔꯒ ꯃꯩꯇꯩꯔꫭꯟ ꯉꯥꯡꯍꯟꯕꯅꯦꯕ ꯑꯈꯣꯏꯅ ꯃꯅꯤꯄꯨꯔꯤ ꯂꯣꯟ ꯂꯧꯔꯨꯕꯅꯤꯅ꯫ ꯃꯩꯇꯩꯔꯣꯟ ꯉꯥꯡꯍꯜꯂꯒ ꯃꯅꯤꯄꯨꯔꯤꯒꯤ ꯁꯩꯔꯦꯡꯗ ꯂꯥꯏꯔꯤꯛꯇ ꯁꯦꯝꯍꯟꯕ꯫ ꯑꯦꯁꯥꯏꯟꯃꯦꯟ ꯑꯣꯏꯔꯣ ꯀꯩꯅꯣꯝ ꯑꯣꯏꯔꯣ ꯃꯥꯏ ꯃꯑꯣꯡꯗ ꯇꯧꯍꯟꯕ꯫ ꯅꯤꯌꫭꯝꯗꯤ ꯆꯞ ꯃꯅꯩꯌꯦꯕ꯫
ꯑ꯫
ꯈꯪꯉꯥꯕ? ꯑꯗꯨꯏ ꯋꯥꯅꯤꯗ ꯅꯪꯒꯤ ꯍꯨꯖꯤꯛꯀꯤ ꯄꯣꯜꯇꯤꯛ ꯀꯦꯜ ꯁꯥꯏꯟꯁ ꯂꯩꯔꯦ ꯂꯧꯔꯦ ꯈꯜꯂꯁꯦꯕ ꯄꯣꯜꯇꯤꯀꯦꯜ ꯁꯥꯏꯟꯁꯇꯨꯒꯤ ꯎꯝ ꯀꯩꯅꯣꯗꯣ ꯁꯞꯖꯦꯛ ꯃꯥꯒꯤ ꯀꯩꯅꯣ ꯈꯔ ꯄꯤꯅꯦꯕ꯫ ꯑꯦꯔꯤꯌꯥ ꯈꯔ ꯑꯗꯨ ꯑꯦꯔꯤꯌꯥꯗꯨ ꯂꯧꯈꯠ꯫ ꯈꯠꯂꯒ ꯑꯥ꯫ ꯅꯪꯅ ꯀꯩꯅꯣ ꯁꯦꯝꯖꯗꯣꯏꯅꯦꯕ ꯃꯥꯒꯤ ꯇꯧꯕꯝ ꯊꯣꯛꯄ ꯀꯩ ꯍꯥꯏꯒꯦ ꯈꯔ ꯂꯩꯔꯤꯅꯦ ꯁꯦꯝꯒꯗꯕ ꯁꯥꯒꯗꯕ ꯃꯌꯥꯝ ꯑꯃ꯫ ꯑꯗꯨ ꯁꯨꯝ ꯁꯦꯝꯃꯟꯕꯅꯦꯕ ꯍꯥꯏꯗꯤ ꯍꯦꯛꯇ꯫ ꯑ ꯇ ꯅꯪꯒꯤ ꯄꯣꯜꯇꯤꯀꯦꯜ ꯁꯥꯏꯟꯁꯀꯤ ꯃꯔꯝꯗ ꯅꯩꯅꯔꯨꯗꯅ ꯇꯧ꯫ ꯔꯨꯕꯒꯤ ꯅꯠꯇꯦꯕ ꯁꯤꯗꯤ ꯇꯕꯨ꯫ ꯇꯕꯨ ꯅꯪꯒꯤꯁꯦ ꯀꯩꯅꯣ ꯑꯣꯏꯕ꯫ ꯌꯥꯏ ꯖꯣꯒ꯭ꯔꯥꯐꯤ ꯑꯣꯏꯒꯦ ꯌꯥꯏ ꯁꯤꯚꯤꯛꯁ ꯑꯣꯏꯕ ꯌꯥꯏ ꯀꯣ꯫ ꯏꯀꯣꯅꯣꯃꯤꯛꯁ ꯑꯣꯏꯔꯛꯄ ꯌꯥꯏ꯫ ꯀ꯭ꯂꯥꯁ ꯀꯩꯅꯣꯁꯦ ꯁꯤꯛꯁ ꯇꯨ꯫ ꯇꯦꯟꯕꯣꯛꯀꯤ ꯅꯠꯇ꯭ꯔꯦ ꯑ ꯁꯤꯛꯁ ꯇꯨ ꯇꯨꯋꯦꯜ꯫ ꯀꯤ ꯁꯨꯃꯥꯏꯅ ꯂꯩꯔꯤꯕ꯫ ꯂꯥꯏꯔꯤꯛꯁꯦ ꯁꯤꯗꯒꯤ ꯅꯪꯅ ꯂꯧꯈꯠꯂꯒꯅꯦ꯫ ꯑꯉꯥꯡꯒꯤ ꯂꯥꯏꯔꯤꯛꯇꯣ ꯑꯗꯨꯗꯒꯤ꯫ ꯁꯦꯝꯗꯣꯏꯅꯦꯕ ꯀꯩꯁꯨꯝ ꯅꯠꯇꯦꯕ ꯌꯥꯝ ꯂꯥꯏꯕꯅꯦꯕ꯫
ꯑꯗ ꯅꯣꯏꯅꯅ ꯅꯣꯏꯅ ꯏꯁ꯭ꯀꯨꯜꯒꯤꯗ ꯍꯦꯛ ꯏꯁꯀꯨꯜ ꯑꯇꯣꯞꯄꯗ꯫ ꯆꯠꯂꯤꯗꯅ꯫ ꯁꯥꯇ꯭ꯔ ꯇꯥꯛꯄꯒꯤ ꯇ꯭ꯔꯦꯅꯤꯡ ꯑꯃ ꯍꯦꯛ ꯆꯠꯂꯤꯗꯅ ꯑꯥ ꯑꯗꯨꯒꯤꯗꯨ꯫ ꯅꯪ ꯅꯁꯥꯒꯤ ꯁꯕꯖꯦꯛꯇꯨꯗ ꯇꯧꯔꯒ꯫
ꯇꯧ ꯇꯧꯔꯤꯅꯤ ꯇꯧꯔꯤꯅꯤ ꯇꯧꯔꯤꯅꯤ꯫
ꯈꫭꯏ ꯁꯕꯖꯦꯛꯁꯤꯗ ꯇꯧꯔꯛ꯫
ꯅꯪꯒꯤ ꯁꯕꯖꯦꯛ ꯑꯃ ꯄꯤꯔꯅꯤꯗꯅ ꯑꯥ ꯑꯗꯨꯒ ꯏꯁ꯭ꯀꯨꯜꯗ ꯆꯠꯂꯅꯤꯗꯅ ꯏꯁ꯭ꯀꯨꯜꯗꯨꯗ ꯁꯤꯚꯤꯛꯁ꯫ ꯍꯥꯏꯔꯁꯦꯕ ꯁꯤꯚꯤꯛꯁ ꯂꯧꯕ ꯑꯉꯥꯡ ꯌꯥꯎꯔꯝꯅꯤꯗꯅ ꯑꯗꯨꯒ ꯅꯠꯇ꯭ꯔꯒ ꯑꯗꯨ ꯍꯥꯏꯔꯖꯨ ꯑꯣꯏꯔꯣ ꯑꯃꯜ ꯑꯣꯏꯔ ꯀꯃ ꯁꯞꯖꯦꯛꯅꯤꯗꯅ ꯁꯤꯗꯤ ꯂꯧꯗꯕ ꯌꯥꯔꯔꯣꯏꯗꯕ ꯑꯗꯨ ꯄꯣꯠꯇꯨ ꯅꯪꯅ ꯑꯗꯨꯒꯤ ꯃꯔꯝꯗ ꯌꯦꯛꯇꯅ ꯈꯣꯠꯇꯅ ꯍꯥꯏ ꯍꯥꯏꯐꯦꯠ ꯍꯥꯏꯇꯥꯔꯦꯅꯦ ꯇꯥꯛꯄꯩ ꯋꯥꯅꯤꯗ ꯀꯩ ꯀꯩ ꯍꯥꯏꯅꯤ ꯌꯥꯝ ꯌꯥꯝ ꯍꯦꯟꯅ ꯍꯦꯛꯇꯥ ꯀꯩꯍꯥꯏꯅꯤ ꯑꯔꯨꯕ ꯃꯌꯥꯝ ꯇꯥꯁꯟꯕꯩ ꯋꯥ ꯅꯠꯇꯦꯕ ꯑꯣꯖꯥ ꯑꯃꯅ ꯇꯧꯔꯣ ꯑꯥ ꯍꯣ ꯍꯣ ꯍꯣ ꯍꯣꯏ ꯑꯟꯗꯔꯁꯇꯦꯟ ꯇꯧꯍꯟꯕꯗꯣ ꯑꯉꯥꯡꯗ ꯎꯝ ꯑꯗꯨꯏ ꯄꯣꯠꯇꯨꯅꯦꯕ ꯑꯩꯈꯣꯏꯅ ꯍꯦꯛꯇ ꯇꯥꯏꯝ ꯂꯤꯃꯤꯠ ꯀꯩꯀꯥ ꯂꯣꯏ ꯂꯩꯌꯦꯕ ꯑꯣꯞꯖꯥꯔꯞ ꯇꯧꯗꯣꯏꯅꯦꯕ ꯅꯪ ꯆꯠꯄ ꯀꯥꯟꯗ ꯑꯍꯝꯕ ꯆꯠꯄ ꯀꯥꯟꯗ ꯁ꯭ꯀꯨꯜꯗ ꯅꯪꯒꯤ ꯗꯤꯄꯥꯃꯦꯟꯗ ꯑꯗꯨꯝ ꯇꯧꯅꯦꯕ ꯑꯍꯝꯕ ꯀꯩꯅꯣꯁꯦ ꯑꯩꯈꯣꯏꯒꯤ ꯑꯩꯈꯣꯏꯒꯤ ꯑꯩꯈꯣꯏꯒꯤ ꯑꯩꯈꯣꯏꯒꯤ ꯗꯦꯃꯣꯁꯦ ꯁ꯭ꯀꯨꯜꯗꯩ ꯑꯣꯕꯖꯥꯔꯕꯔ ꯑꯃꯁ ꯊꯥꯗꯣꯏꯅꯦꯕ ꯑꯗ ꯊꯥꯔꯒ ꯃꯥ ꯏꯅꯅꯤ ꯅꯪꯅ ꯀ꯭ꯂꯥꯁ ꯆꯪꯉꯅꯤ ꯆꯪꯀꯥꯟꯗ ꯑꯣꯕꯖꯔꯕꯔꯗꯣ ꯃꯅꯤꯡꯗ ꯐꯝꯅꯤ ꯅꯪ ꯃꯥꯔꯛ ꯀꯌꯥ ꯄꯤꯕ ꯌꯥꯏ ꯅꯪ ꯃꯑꯣꯡꯁꯤ ꯀꯃꯥꯏꯅ ꯇꯧꯗꯣꯏꯅꯣ ꯅꯪ ꯑꯉꯥꯡꯗ ꯇꯥꯛꯇꯨꯅꯤ ꯇꯥꯛꯄꯒꯤꯅꯤꯌꯣꯝ ꯏꯁꯝ ꯁꯝꯅ ꯑꯉꯥꯡ ꯂꯥꯏꯔꯤꯛ ꯀꯃꯥꯏ ꯇꯥꯛꯀꯅꯤ ꯑꯉꯥꯡ ꯀꯃꯥꯏ ꯂꯣꯏꯅꯅꯤ ꯀꯔꯝꯕ ꯑꯉꯥꯡ ꯃꯈꯜꯅꯣ ꯑꯁꯤꯗꯅ ꯁꯤ ꯀꯩ ꯍꯥꯏꯅꯤ
ꯑꯣ ꯑꯥ ꯀꯩꯅꯣꯅꯦ ꯑꯣ ꯊꯣꯏ ꯑꯩ ꯑꯃꯨꯛ ꯍꯧꯖꯤꯛꯃꯨꯛ ꯀꯣꯜꯕꯦꯛ ꯑꯝꯇ ꯇꯧꯔꯛꯀꯦ ꯀꯣ ꯑꯃꯨꯛ ꯑꯩ ꯑꯁꯣꯝꯗ ꯀꯧꯕ ꯃꯥꯜꯂꯦꯕ ꯑꯩ ꯑꯃꯨꯛꯇ ꯇꯧꯔꯛꯀꯦ ꯑꯃꯨꯛ ꯑꯃꯨꯛ ꯑꯃꯨꯛ ꯀꯣꯜꯗ ꯇꯧꯔꯛꯀꯦ ꯎꯝ